ꯇꯥꯔꯦꯗ ꯑꯥꯎ ꯇꯥꯔꯦ
ꯁꯤꯒꯤ ꯀꯣꯟ ꯂꯥꯛꯄꯁꯦ ꯏꯟꯈꯠꯄꯗ ꯌꯥꯗꯦ ꯇꯛꯅ ꯅꯝꯃ
ꯃꯥꯅꯦ ꯇꯛ ꯅꯝꯒꯗꯕꯅꯦ
ꯑꯣ ꯑꯩꯅꯦ ꯉꯁꯥꯏꯒꯤ ꯑꯍꯥꯟꯕꯩꯗ ꯑꯗꯨꯝ ꯏꯟꯈꯠꯂꯒ ꯂꯩꯔꯕ ꯏꯟꯈꯠꯄ ꯁꯨꯡꯌꯥ ꯌꯥꯗꯕ
ꯑꯥ ꯑꯥ ꯑꯩꯈꯣꯏ ꯑꯅ ꯏꯟꯈꯠꯄꯗꯣ ꯑꯩꯈꯣꯏ ꯑ ꯅꯝꯃꯒ ꯇꯔꯨꯛ ꯊꯦꯡꯉꯒ ꯑꯗꯨꯝ ꯌꯥꯗ꯭ꯔꯣ
ꯑꯣ ꯀꯣꯏ ꯁꯨꯗꯣ
ꯋꯥ
ꯉꯁꯤꯁꯦ ꯃꯥꯁꯨ ꯂꯥꯛꯎ ꯑꯩꯁꯨ ꯂꯥꯛꯀꯦꯅꯦ ꯏꯕꯥꯅꯤ ꯍꯥꯏꯅꯕ ꯃꯥꯗꯤ ꯌꯧꯔꯦ ꯑꯩ ꯂꯥꯛꯑꯕ ꯍꯪꯉ ꯄꯥ ꯑꯩ ꯂꯥꯛꯇ꯭ꯔꯦ ꯍꯌꯦꯡ ꯂꯥꯛꯑꯒꯦꯅ ꯍꯥꯏꯈ꯭ꯔꯦ
ꯑꯣ ꯃꯥꯗꯤ ꯀꯩ ꯇꯧꯕ ꯂꯥꯛꯏꯕ ꯃꯄꯥꯝꯗꯔ ꯅꯣꯏ ꯌꯨꯝꯗ ꯅꯠꯇ꯭ꯔꯣ ꯂꯥꯛꯏꯁꯦ
ꯍꯣꯏ ꯌꯨꯝꯗ ꯃꯥꯁꯨ ꯑꯉꯥꯡ ꯁꯨꯇꯤ ꯊꯥꯔꯤꯉꯩꯗ ꯂꯥꯛꯍꯧꯔꯤꯕ ꯍꯌꯦꯡ ꯃꯟꯗꯦꯗꯩꯗꯤ ꯁ꯭ꯀꯨꯜ ꯀꯥ ꯍꯧꯔꯅꯤꯅ
ꯀꯩꯩꯅꯣ ꯃꯥꯥꯏ ꯏ ꯃꯥꯗꯤ ꯕꯣꯔꯗꯤꯡ ꯃꯟꯗꯤꯗꯗꯤ ꯃꯥꯗꯤ ꯕꯣꯔꯗꯤꯡ ꯀꯩꯀꯥ ꯊꯝꯗꯕ ꯅꯠꯇ꯭ꯔꯣ ꯃꯥꯗꯤ ꯕꯣꯔꯗꯤꯡꯗꯒ
ꯕꯣꯔꯗꯤꯡ ꯊꯝꯗꯦ ꯑꯉꯥꯡ ꯕꯣꯔꯗꯤꯡ ꯊꯝꯗꯦꯕ ꯃꯥꯗꯤ
ꯑꯍꯟꯗꯨꯗꯤ ꯀ꯭ꯂꯥꯁ ꯑꯍꯟꯗꯨꯗꯤ ꯀ꯭ꯂꯥꯁ ꯀꯌꯥ ꯀꯥꯔꯕ
ꯑꯍꯟꯗꯣ ꯀ꯭ꯂꯥꯁ ꯀꯩꯅꯣ ꯁꯤꯛꯁ ꯀꯥꯏꯅꯤ ꯍꯟꯇꯛ
ꯉꯥꯏꯈꯣꯅꯦ ꯅꯪꯒ ꯃꯟꯖꯨꯒꯁꯦ ꯀꯅꯥꯅ ꯍꯥꯟꯒꯦ ꯂꯨꯍꯣꯡꯕ
ꯕꯁꯟꯅ ꯍꯥꯂꯦ
ꯑꯣ ꯃꯥ ꯀ꯭ꯂꯥꯁ ꯁꯤꯛꯁ ꯀꯥꯔꯕ
ꯑ ꯑꯩꯅ ꯌꯨꯝ ꯄꯥꯟꯕ ꯃꯇꯝꯗ ꯃꯆꯥꯅꯨꯄꯤ ꯑꯍꯟꯁꯦ ꯁꯟ ꯁꯥꯕ ꯈ ꯈ ꯍꯩꯔꯦ
ꯑꯗꯨꯗꯤ ꯑꯃ
ꯊꯣꯏꯕꯗꯒꯤ ꯃꯥꯅ ꯆꯍꯤ ꯑꯃ ꯑꯅꯤꯒꯤ ꯆꯥꯡ ꯑꯅꯤ ꯐꯥ ꯑꯅꯤꯒꯤ ꯆꯥꯡ ꯍ ꯥꯟ
ꯑꯩ ꯋꯥꯈꯜꯗ ꯑꯩ ꯁꯨꯝ ꯇꯔꯪ ꯆꯠꯂꯤꯅꯤꯅꯦ ꯀ꯭ꯂꯥꯁ ꯁꯤꯛꯁ ꯀꯥꯏꯔ ꯑꯗꯨꯗ ꯑꯩꯅ ꯅꯪꯒ ꯃꯥ ꯀꯅꯥ ꯍꯥꯟꯒꯦ ꯂꯨꯍꯣꯡꯉꯦ ꯍꯪꯉꯤꯗꯣ
ꯑ ꯃꯆꯥꯅꯨꯄꯥ ꯑꯍꯥꯟꯕꯩꯗ ꯅꯨꯄꯤ
ꯅꯨꯄꯤ ꯑꯃ ꯃꯆꯥꯅꯨꯄꯤ ꯑꯍꯟ ꯃꯊꯪ ꯌꯥꯏꯃ ꯃꯊꯪ ꯑꯇꯣꯝꯕ
ꯑꯣ ꯑꯍꯥꯟꯕ ꯑꯅꯤ ꯅꯨꯄꯤ ꯑꯅꯤ ꯄꯣꯛꯑ ꯃꯇꯨꯡꯗ ꯅꯨꯄꯥ ꯄꯣꯛꯄꯅꯦꯕ
ꯅꯨꯄꯤ ꯑꯃ ꯄꯣꯛꯑꯀꯥꯟꯗꯅꯦ ꯅꯨꯄꯥ ꯑꯅꯤ ꯄꯣꯛꯄ
ꯅꯨꯄꯥ ꯑꯅꯤꯔꯣ
ꯎꯝ
ꯏꯁ ꯃꯥ ꯃꯔꯥꯏꯕꯛ ꯐꯔꯤꯅꯤꯍꯦ ꯅꯨꯄꯥ ꯑꯅꯤ ꯄꯣꯛꯄꯅꯤꯅ ꯍꯥ ꯇꯣꯏꯖꯅꯦ ꯇ ꯄꯨꯖꯅ ꯑꯅ ꯇꯥꯔꯦ ꯅꯨꯄꯥ ꯇꯥꯔꯦꯕ ꯑꯗꯨꯗꯤ
ꯎꯝ ꯑꯁꯥ ꯊꯙ ꯀꯗꯤ ꯁꯝꯒꯐꯥꯕꯖꯅꯤ
ꯃꯥꯗꯤ ꯂꯦꯇꯣꯏꯔꯣ ꯃꯥ ꯂꯦꯇꯣꯏꯔꯣ ꯑꯗ
ꯂꯦꯛꯇꯣꯏꯅꯦ ꯏꯃ ꯂꯦꯛꯁꯦꯅ ꯍꯥꯏꯅꯕꯅꯦ ꯏꯕ꯭ꯔꯥ ꯌꯦꯡꯔꯥ ꯑꯩꯅꯅꯦ ꯑꯩꯈꯣꯏ ꯗꯤꯡꯀꯨꯗ ꯑ ꯑꯣꯏꯅ ꯉꯔꯥꯡꯁꯦ ꯄꯥꯎ ꯐꯥꯎꯅꯔꯒ ꯒꯥꯔꯤ ꯑꯆꯧꯕ ꯂꯥꯛꯎ ꯍꯥꯏꯔꯝꯃꯗꯤ ꯂꯥꯛꯀꯗꯧꯅꯦꯕ ꯑꯩꯗꯤ ꯐꯅꯦꯛꯇꯣ ꯁꯥꯕ ꯂꯣꯏꯅꯤ ꯂꯣꯏꯔꯣꯏꯗꯣ ꯃꯦꯟ ꯇꯥꯗꯕꯒꯤ ꯑꯩꯅ ꯂꯣꯏꯔ ꯆ ꯀꯥꯟꯗ ꯐꯣꯟ ꯇꯧꯒꯦ ꯃꯥꯗꯤ ꯍꯦꯛ ꯍꯦꯛ ꯑꯆꯧꯕꯗ ꯂꯥꯛꯄꯅꯤꯅ ꯍꯣꯔꯦꯟ ꯆꯪꯉꯣ ꯍꯥꯏ ꯌꯥꯅꯤ ꯍꯥꯏꯕ ꯋꯥꯈꯜꯁꯦ ꯂꯩꯔꯨꯕ ꯑꯗꯨ ꯃꯥ ꯉꯍꯥꯟꯈꯩꯗꯤ ꯑꯆꯧꯕ ꯆꯠꯄꯅꯦꯕ ꯉꯁꯤꯗꯤ ꯒꯥꯔꯤ ꯃꯆꯥꯗ ꯂꯥꯛꯑꯝꯃꯦꯕ ꯃꯥꯁꯦ
ꯍꯣꯏ ꯑ
ꯑꯩꯅ ꯄꯥꯎ ꯐꯥꯎꯍꯧꯗꯕ ꯅꯨꯃꯤꯠꯇꯗ ꯑ ꯑꯆꯧꯕ ꯂꯥꯛꯑꯝꯃꯗꯤ ꯃꯥꯅ ꯍꯣꯔꯦꯟ ꯊꯕꯛ ꯍꯜꯂꯛ ꯂꯣꯏꯔꯛꯄ ꯃꯇꯝꯗ ꯆꯪꯉꯛꯑꯒ ꯑꯗꯨꯝ ꯆꯠꯃꯤꯟꯅꯕ ꯌꯥꯏꯑꯕ ꯑꯗꯨꯗꯅꯤꯗ ꯌꯥꯎꯦ ꯊꯤꯅꯖꯤ ꯍꯥꯏꯔꯛꯏꯕ ꯅꯪ ꯉꯔꯥꯡꯅ ꯍꯥꯏꯔꯛꯎ ꯌꯥꯗ꯭ꯔꯥ ꯅꯪ ꯑꯗꯨꯃꯥꯏꯅ ꯂꯥꯛꯀꯦ ꯍꯥꯏꯔꯗꯤ ꯒꯥꯔꯤ ꯊꯕ ꯑꯗꯨꯝ ꯆꯂ ꯂ
ꯃꯥꯗꯤ ꯃꯥꯒꯤ ꯅꯨꯄꯥꯥꯟ ꯊꯤꯜꯂꯛꯏꯌꯣꯟꯅꯤꯅꯦ
ꯑ ꯃ ꯅꯨꯄꯥꯒ ꯄꯨꯅ ꯂꯥꯏꯅꯤ
ꯑꯃꯨꯛ ꯊꯤꯜꯂꯝꯃꯒ ꯆꯠꯈꯤꯗꯣꯏꯅꯤꯅꯦ
ꯁꯤꯜꯂꯝꯃꯔꯣꯏ ꯑꯗꯨꯝ ꯂꯦꯛꯑꯅꯤ
ꯑꯦ ꯃꯥꯏꯟꯄꯥꯥꯁꯨ ꯄꯨꯟꯅ
ꯎꯝ ꯃꯣꯏ ꯐꯦꯃꯤꯂꯤ ꯂꯣꯏ ꯂꯥꯛꯑꯕꯅꯤ
ꯑꯣ ꯑꯣ ꯑꯣ ꯑꯣ ꯑꯗꯨ ꯍꯣꯔꯦꯟ ꯅꯨꯡꯗꯥꯡ ꯍꯟꯖꯥꯡ ꯍꯥꯎꯗꯣꯣꯔꯅꯦ ꯑꯗꯨꯗꯤ
ꯎꯝ ꯍꯌꯦꯡ ꯍꯟꯗꯣꯏꯅꯤ ꯂꯥꯛꯑꯒ ꯑꯃꯨꯛ
ꯅꯪꯗꯤ ꯆꯥꯛ ꯊꯣꯡꯕꯤꯔꯣꯏꯗ꯭ꯔꯥ
ꯑꯩ ꯆꯥꯛ ꯊꯣꯡꯕ ꯌꯥꯗꯦꯌꯦ ꯑꯩꯗꯨꯗ ꯍꯜꯂꯛꯑ ꯊꯣꯡꯗꯣꯏꯅꯦ
ꯑꯣ
ꯆꯥꯛ ꯊꯣꯛꯄ ꯌꯥꯗꯕꯁꯤꯗ ꯀꯣꯝꯃꯤꯅꯦ ꯈꯪꯗꯦ ꯑꯄꯥꯝꯕ ꯑꯃꯝ ꯊꯣꯡꯖꯅꯤ ꯂꯩꯥꯏꯔꯤꯁꯤꯡꯁꯤꯗꯒꯤ ꯀꯩ ꯀꯩꯅꯣ ꯀꯣꯏꯊꯤ ꯊꯤꯔ ꯊꯣꯡꯕ
ꯑꯩꯁꯦ ꯀꯩꯅꯣ ꯀꯩꯅꯣ ꯊꯣꯡꯖꯤꯜꯂꯤꯅꯦ ꯎꯝ ꯈꯣꯡꯗ꯭ꯔꯨꯝꯗꯣ
ꯑ ꯍꯥꯎꯕꯨꯅꯦ ꯍ ꯍꯋꯥꯖꯒ ꯊꯥꯎ
ꯑꯦ ꯑꯗꯨꯃꯥꯏꯅ ꯍꯥꯏꯅꯦ ꯅꯪꯕꯣ ꯈꯣꯡꯗ꯭ꯔꯨꯝꯒꯋꯥꯏꯗ ꯍꯥꯏꯅꯦ ꯈꯪꯗꯦꯅꯦ ꯑꯩꯗꯤ ꯆꯥꯗ꯭ꯔꯤꯗ
ꯑꯩ ꯑꯩꯈꯣꯏ ꯅꯍꯥꯟꯗꯁꯨ ꯊꯣꯡꯕꯗ ꯍꯥꯎꯋꯦ ꯅ ꯈꯣꯡꯗ꯭ꯔꯨꯝ ꯊꯣꯡꯕꯗ ꯍꯋꯥꯏꯖꯥꯔ ꯊꯥꯛꯄ ꯍꯥꯎꯋꯦ ꯍꯥꯏꯅꯦ
ꯑꯃꯝꯐꯥꯎ ꯆꯥꯗ꯭ꯔꯤꯌꯦ ꯑꯩꯈꯣꯏꯅ ꯊꯣꯡꯉꯤꯁꯤꯅꯅꯦ ꯈꯣꯡꯗ꯭ꯔꯨꯝꯗꯣ ꯉꯥꯒ
ꯌꯥꯏꯌꯦꯦ ꯑꯗꯨꯁꯨ ꯍꯥꯎꯕꯅꯦ ꯉꯥ ꯑꯌꯥꯏꯕ ꯊꯥꯛꯑꯒ ꯃꯍꯤꯗ ꯍꯥꯞꯇꯕꯤ ꯊꯣꯡꯕꯗꯣ
ꯍꯣ ꯍꯣ ꯍꯣ ꯍꯣ ꯍꯣꯏ ꯑꯗ ꯊꯨꯅꯕ ꯍꯥꯏꯅꯦ ꯑꯩꯅ ꯀꯩꯅꯣ ꯇꯧꯕ ꯀꯨꯀꯔꯗ ꯀꯥꯝꯊꯣꯛꯑꯦꯗꯅ
ꯎꯝ ꯑꯗꯣ ꯃꯍꯤ ꯑ ꯑꯃꯇ ꯍꯥꯞꯄꯅꯨꯀꯣ ꯑꯗꯦ ꯃꯜꯂꯤ ꯍꯥꯄ ꯍꯥꯥꯎꯇ ꯎꯝ
ꯑꯗꯣ ꯑꯩꯗꯤ ꯈꯣꯡꯗ꯭ꯔꯨꯝꯁꯦ ꯀꯌꯥ ꯀꯜꯂꯛꯇꯦꯕꯀꯣ ꯑꯗ ꯑꯩꯈꯣꯏ ꯑꯩꯈꯣꯏꯊꯣꯏꯏꯕꯃꯥꯟꯅꯕꯤꯅꯅꯦ ꯍꯥꯏꯔꯛꯄ ꯕꯕꯥ ꯅꯪꯅ ꯍꯧꯖꯤꯛ ꯍꯥꯏꯔꯛ ꯍꯥꯏꯔꯛꯏ ꯑꯗꯨꯃꯥꯏꯅ ꯏꯆꯦ ꯃꯥꯗ ꯈꯣꯡꯗꯝ ꯆꯥꯏꯔꯦ ꯍꯥꯏꯕ ꯑꯩ ꯁꯅꯕꯗ ꯍꯥꯏꯔꯛꯄꯗ ꯎꯅꯨꯡꯒ ꯍꯋꯥꯏꯖꯒ ꯆꯣꯡꯗꯣꯏꯅꯤ ꯍꯥꯏꯔꯛꯄ ꯏꯅꯦ ꯀꯌꯨꯅꯤ ꯑꯗꯨꯒ ꯍꯋꯥꯏꯖꯥꯔꯒ ꯊꯣꯡꯉꯒ ꯆꯥꯔꯒ ꯑꯗꯨ ꯄꯨꯛ ꯆꯥꯗ꯭ ꯏꯆꯦ ꯌꯥꯝ ꯄꯨꯛ ꯆꯥꯗꯦꯕ ꯑꯩ ꯆꯥꯗꯦ ꯑꯩꯈꯣꯏ ꯃꯤꯅ ꯀꯌꯥ ꯆꯥꯗꯦꯅꯦꯍꯦ ꯑꯝꯇꯪ ꯊꯣꯡꯉ ꯆꯥꯎꯏꯌꯦ ꯍꯥꯎꯏꯦꯌꯦ ꯑꯗꯣ ꯑꯩꯁꯨ ꯉꯥꯒꯗꯤ ꯆꯥꯏ ꯋꯥꯋꯥꯖ ꯍꯛꯆꯥꯡ ꯌꯥꯝ ꯀꯟꯕ ꯊꯃꯛ ꯐꯕꯅꯤꯅ ꯆꯥꯕꯁꯦ ꯐ ꯐꯅꯤ ꯐꯁꯦ ꯁꯥ ꯁꯣ ꯑꯩꯈꯣꯏꯗꯤ ꯍꯋꯥꯏꯖꯥꯠꯠ
ꯀꯩꯗꯧꯅ ꯌ ꯑꯋꯥꯖꯇꯥ
ꯑꯣꯖꯥ ꯆꯥꯕꯁꯦꯅꯨꯡ ꯆꯥꯎ
ꯑꯁ ꯈꯪꯗꯦꯔ ꯅꯣꯏꯅ ꯃꯔꯨ ꯑꯃ ꯆꯥꯕ ꯊꯛꯄꯁꯦ ꯀꯔꯥꯏꯗꯤ ꯅꯨꯡꯁꯤꯠꯅꯣ ꯀꯣꯏꯗꯤ
ꯆꯔꯀꯥꯗꯦ
ꯀꯥꯗ꯭ꯔꯦ ꯑꯩꯈꯣꯏ ꯅꯨꯡꯁꯤꯠ ꯀꯥꯅꯕ ꯅꯨꯡꯁꯤꯠ ꯌꯥꯎꯗꯦ ꯑꯩꯈꯣꯏꯗ
ꯀꯥꯅꯕ ꯅꯨꯡ ꯌꯥꯎꯗ꯭ꯔꯦꯕ
ꯎꯝ ꯅꯨꯡꯁꯤꯠꯇ ꯑꯝꯇ ꯌꯥꯎꯗꯦ ꯏꯗꯤꯦꯝ
ꯅꯨꯡꯁꯤꯠꯁꯦ ꯃꯔꯥꯡꯥꯏꯅ ꯂꯩꯕꯖꯥꯠꯅꯤꯅ ꯀꯩꯅꯣꯝꯇ ꯇꯥꯕ ꯌꯥꯗꯦ ꯏꯁꯥꯁꯤꯗ ꯑꯩ ꯉꯁꯤ ꯅꯣꯡ ꯅꯤꯅꯤꯁꯦ ꯆ ꯅꯨꯡꯉꯥꯏꯇꯕꯒꯤꯅꯦ ꯇ ꯆꯥꯗꯦꯕ ꯑꯁ ꯀꯩꯅꯣꯅꯦ ꯑꯩꯗꯤꯕꯨ ꯍꯥꯡ ꯀꯣꯁꯦ ꯊꯥꯎ ꯌꯥꯝꯃꯟꯈ꯭ꯔꯕ ꯈꯪꯗ꯭ꯌꯦ ꯈꯣꯡꯗ꯭ꯔꯨꯝꯁꯤꯃ ꯊꯥꯎꯔꯦꯑꯦ ꯉꯥꯛꯇ ꯉꯥꯏꯔꯤꯅꯦ ꯑꯩ
ꯍ ꯃꯥꯗꯤ ꯊꯥꯎ ꯌꯥꯝ ꯉꯧꯔꯨꯅꯨ ꯉꯥꯔꯤ ꯈꯔ ꯊꯥꯛꯑꯣ ꯃꯥꯥꯏ ꯊꯥꯎ ꯂꯥꯡ ꯉꯧꯕ ꯍꯥꯎꯇꯕꯅꯦ ꯉꯥꯔꯤ ꯈꯔ ꯊꯥꯛꯑꯒ ꯉꯥ ꯉꯥ ꯌꯥꯏꯔꯤꯗꯨꯒ ꯆꯝꯅ ꯊꯣꯡꯕ ꯍꯥꯎ ꯃꯍꯤ
ꯅꯠꯇꯤꯌꯦ ꯊꯥꯎ ꯉꯥꯏꯈꯅꯤ ꯃꯤꯅ ꯑꯃꯨꯛ ꯀꯃꯥꯏꯅ ꯇꯧꯗꯣꯏꯅꯣ ꯑꯩꯕ ꯑꯩꯗꯤ ꯈꯪꯉꯨ ꯈꯪꯍꯧꯗ꯭ꯔꯦꯅꯦ ꯍꯥꯏꯔꯛꯄ ꯃꯥꯁ ꯑꯣꯏꯖꯔꯛꯇ ꯂꯣꯏꯔꯦ ꯊꯥꯎꯁꯦ ꯍꯦꯛꯇ ꯍꯥꯏꯖꯟꯈ꯭ꯔꯦꯅꯦꯍꯦ ꯉꯁꯤꯗꯤ ꯑꯩꯗꯤ ꯉꯍꯥꯛ ꯑꯣꯏꯍꯧ ꯐꯗ꯭ꯔꯦꯅꯦ ꯃꯍꯤꯕꯨ ꯊꯥꯎꯔꯦꯛ ꯉꯥꯛ ꯉꯥꯏꯔꯦꯅꯦ ꯑꯥꯎ ꯍꯣꯏꯅꯦ ꯑꯗꯨ ꯐꯤꯕꯝ ꯇꯥꯗ꯭ꯔꯕ ꯀꯩꯅꯣꯝ ꯇꯧꯔꯤꯅꯦ ꯊꯤ ꯆꯥꯗꯣꯏꯅꯤ ꯑꯩꯁꯦ ꯉꯥ ꯊꯣꯡꯗꯧ ꯊꯣꯡꯕꯒꯤ ꯅꯪ ꯅꯪ ꯥꯎꯔꯒ ꯑꯃ ꯂꯩꯗꯥꯏꯅꯦ ꯣꯏ ꯅꯪꯅꯛ ꯅꯪꯅꯛꯂ ꯑꯗ ꯈꯣꯡꯖꯣꯝꯁꯤꯁꯨ ꯌꯥꯝꯗꯦ ꯑꯩꯈꯣꯏ ꯕꯥꯅ ꯉꯁꯥꯏ ꯂꯩꯔꯛꯄꯅꯣ ꯈꯨꯣꯏꯂ ꯂꯣꯏꯁꯤ
ꯃꯥꯗꯤ ꯊꯣꯡꯕꯗꯁꯨ ꯄꯠꯊꯥꯕꯅꯦ
ꯄꯣꯊꯩꯑꯕ
ꯎꯝ
ꯑꯗꯨꯅ ꯏꯁꯃꯥꯏꯅ ꯁꯤꯅꯤ ꯊꯔꯦꯛ ꯉꯉꯥꯏ ꯍꯥꯏꯒꯨꯝꯅ ꯄꯣꯟꯆꯥ
ꯌꯥꯝ ꯍꯥꯏꯖꯜꯂꯨꯨꯔꯔꯕ ꯅꯅꯦ ꯅꯪꯅ ꯇꯧꯔꯤꯁꯦ
ꯉꯥ ꯊꯣꯡꯕꯩ ꯇꯥꯏꯞ ꯇꯧꯁꯜꯂꯨꯔꯕ ꯀꯩꯅꯣꯝ ꯇꯧꯔꯦ ꯑꯩ ꯑꯩ ꯍꯟꯗꯛꯁꯦ ꯍꯛꯆꯥꯡ ꯌꯥꯝ ꯅꯨꯡꯉꯥꯏꯇꯦ ꯏꯁ ꯕꯣꯔꯥꯗꯤ ꯑꯩꯗꯤ ꯕꯣꯔꯥ ꯍꯧꯕꯗꯤ ꯐꯖ ꯍꯩꯍꯦ ꯐꯕꯅ ꯕꯣꯔꯗꯤꯅꯦ ꯁꯣꯔ ꯆꯦꯕ ꯍꯧꯖꯤꯛ ꯌꯥꯝ ꯁꯤꯜꯂꯤꯦꯕ ꯀꯣꯅꯨꯡ ꯆꯨꯈꯩꯔꯗꯤ ꯈꯪꯗꯦꯕ ꯀꯩꯅꯣꯅꯦ ꯉꯁꯤ ꯁꯧꯒ꯭ꯔꯤ ꯊꯣꯡꯕꯁꯦ ꯅꯪꯕꯨꯅ ꯆꯤꯟꯊꯤ ꯍꯥꯏꯅꯤ ꯏꯃꯥꯅ ꯄꯩꯁꯥ ꯁꯤ ꯆꯥꯗ꯭ꯔꯤꯅꯦ ꯈꯨꯠꯁꯤ ꯑꯃ ꯆꯥꯗꯩ ꯁꯤꯜꯂꯕ ꯐꯇ꯭ꯔꯤꯅꯤꯅꯦ ꯑꯗꯣ ꯕꯣꯔꯥꯗꯣ ꯑꯩꯅ ꯍꯧꯔꯒ ꯎꯝ ꯆꯦꯡꯍꯤ ꯃꯆꯤ ꯀꯔꯤ ꯀꯔꯥ ꯂꯣꯏ ꯍꯥꯞꯄꯦꯕꯀꯣ
ꯎꯝ
ꯑꯗ ꯍꯥꯞꯄꯁꯨ ꯉꯁꯥꯏꯒꯤ ꯃꯍꯤꯗꯣ ꯁꯦꯠꯇ ꯃꯑꯣꯡ ꯍꯞꯇꯥꯗꯗꯒꯤꯩ ꯁꯤꯜꯂꯕꯅꯤꯅꯤ ꯑꯗꯣ ꯑꯩꯅ ꯕꯣꯔꯥꯥꯁ ꯍꯧꯔꯒ ꯑꯩꯈꯣꯏ ꯕꯣꯔꯥ ꯃꯇꯨꯝ ꯃꯇ ꯑꯗꯨꯝ ꯊꯥꯗꯕꯤꯗꯣ ꯄꯀꯧꯔꯥꯒꯤ ꯇꯥꯏꯞꯇ ꯍꯥꯏꯇꯥꯔꯦꯅꯦ ꯍꯀꯣꯏ ꯑ ꯀꯥꯏꯇ ꯃꯇꯨꯝ ꯃꯇꯨꯝ ꯊꯥꯗꯗꯦꯕ ꯑꯩꯅ ꯑꯗꯨ ꯑꯣꯏꯁꯤꯗꯤꯅꯦ ꯈꯔ ꯋꯥꯅꯤ ꯅꯠꯇ꯭ꯔꯗꯤꯗꯅ ꯁꯤ ꯆꯥꯛ ꯆꯥꯕ ꯀꯔꯤꯝ ꯌꯥꯔ ꯃ ꯑꯩꯅ ꯌꯦꯟꯖꯥꯡꯗꯣ ꯂꯣꯏ ꯇꯥꯗ꯭ꯔꯦꯕ ꯃꯣꯖꯥꯔꯤ ꯆ ꯏꯟꯖꯥꯡ ꯊꯨꯝ ꯍꯩꯕ꯭ꯔꯣ
ꯑꯁꯍꯦ ꯃꯥꯅ ꯊꯣꯡꯉꯗꯤ ꯑꯩꯗꯤ ꯍꯥꯎꯔꯅꯤ ꯍꯥꯏꯕꯁꯦ ꯑꯗꯨꯝ ꯈꯜꯂꯦ ꯑꯔꯤ ꯑꯅꯤ ꯏꯟꯁꯥꯡ ꯈꯔ ꯍꯥꯎꯕ ꯑꯃ ꯊꯣꯡꯕꯗ ꯃꯥꯏꯛꯇ ꯊꯣꯡꯍꯜꯂꯦ ꯍꯥꯏꯁꯤꯗꯤꯥꯡ ꯆꯧꯕ ꯍꯩꯌꯦꯕ ꯍꯥꯎꯣꯏꯕ
ꯁꯥꯥ ꯌꯦꯟꯗ ꯑꯗꯨꯝ ꯊꯣꯡꯉꯦ
ꯍꯥꯎꯅ ꯄꯨꯊꯣꯔꯛꯑꯅꯤꯁꯦ ꯏꯁꯥꯁꯤꯗ ꯂꯩꯕ ꯍꯔꯥꯎꯖꯕ ꯑꯩꯅ
ꯀꯗꯤ ꯀꯟꯒꯗꯕ꯭ꯔꯥ
ꯑꯁ ꯇꯟꯗꯦ ꯆꯥꯛ ꯊꯣꯡꯕꯁꯨ ꯇꯟ ꯇꯟꯗꯦ ꯃ ꯎꯝ ꯉꯥꯛꯇꯤ ꯌꯥꯝ ꯊꯣꯡꯒꯜꯂꯤꯗ ꯑꯩ ꯏꯁꯥ ꯁꯦꯡꯉꯁꯨ ꯑꯩꯩꯅ ꯃꯥꯅꯒ ꯊꯕꯛ ꯉꯟꯅ ꯍꯜꯂꯛꯑꯗꯤꯅꯦ ꯑꯗꯨꯝ ꯆꯥꯛ ꯍꯦꯛꯇ ꯆꯥꯛ ꯍꯦꯛꯇ ꯊꯣꯡꯒꯠꯈꯤꯕ ꯆꯥꯛ ꯊꯣꯡꯕꯩ ꯇꯟꯗꯦ
ꯐꯩꯌꯦꯕ ꯑꯩꯈꯣꯏ ꯑꯩꯈꯣꯏ ꯅꯨꯄꯥꯗ ꯑꯩꯈꯣꯏꯒꯤ ꯆꯥꯛ ꯊꯣꯡꯕ ꯇꯟꯕ ꯑꯃ ꯂꯩꯗꯅ ꯑꯥ ꯃꯥꯅꯤ ꯟ ꯇꯟꯕ ꯂꯩꯗꯅꯀꯣ ꯑꯗꯨ ꯇꯧꯒꯦꯁ ꯍꯌꯦꯕ ꯇꯣꯏ ꯇꯣꯏꯗ ꯆꯥꯛ ꯀꯌꯥ ꯊꯣꯡꯕ ꯍꯩꯇꯦꯕ ꯏꯆꯦꯅ ꯁꯨꯝ ꯇꯧꯈꯤ ꯑꯗꯨꯩꯒꯤ ꯋꯥꯗꯨ ꯉꯥꯛꯇꯅ ꯈꯔ ꯊꯣꯡꯕ ꯍꯩꯒꯟꯗꯦ ꯍꯥꯏꯇꯥꯔꯦꯅꯦ ꯅꯨꯄꯥꯗꯨꯁꯨ
ꯎꯝ
ꯑ ꯅ ꯀꯨꯕꯣꯛꯒꯤ ꯑꯟ ꯑꯣꯏꯔꯝꯃꯤꯅ ꯊꯣꯡꯉꯝꯃꯔꯨꯗ ꯑꯗꯨꯕꯨꯗꯤ
ꯀꯣꯏꯕ ꯏꯁꯀꯣꯏꯕꯗꯤ ꯀꯔꯤ ꯆꯥꯛ ꯊꯣꯡꯗꯦ ꯑꯁ ꯑꯈꯣꯏꯕ ꯆꯥꯛ ꯊꯣꯡꯕ ꯍꯥꯏꯔꯒ ꯅꯉꯣꯟꯗ ꯇꯝꯂꯈ꯭ꯔꯕ ꯑꯩꯅ ꯀꯨꯀꯔ ꯎꯞꯄꯦꯗꯣ
ꯇꯝꯗ꯭ꯔꯤ ꯀꯗꯧꯔꯤꯕ
ꯍꯦꯛꯇ ꯍꯥꯏꯔꯛꯀꯦ ꯇꯥꯕ ꯉꯍꯥꯟꯋꯥꯏꯅꯦꯕ ꯏꯅꯧ ꯑꯩꯈꯣꯏ ꯏꯕꯤꯀꯥꯁꯨ ꯂꯥꯛꯑꯦ ꯑꯩꯁꯨ ꯂꯥꯛꯑꯦ ꯑꯉꯥꯡꯒ ꯂꯣꯏ ꯌꯥꯎꯔꯦ ꯑꯗꯨꯕꯨꯗꯤ ꯑꯗꯨꯗ ꯗꯗꯥꯁꯨ ꯂꯩꯇꯕ ꯑꯗꯒꯤ ꯗꯗꯥꯁꯨ ꯃꯇꯝꯗꯨꯗ ꯂꯥꯡꯐꯩꯗ ꯂꯩ ꯂꯥꯡꯐꯩ ꯂꯩꯔꯝꯃꯦꯕ ꯗꯗꯥꯁꯦ ꯃꯇꯝ ꯈꯔ ꯑꯩꯈꯣꯏ ꯌꯨꯝꯗ ꯍꯜꯂꯛꯇꯕꯤ ꯊꯥ ꯃꯈꯥ ꯑꯃꯨꯛꯀ ꯂꯩꯔ ꯍꯜꯂꯛꯄꯤ ꯇꯧꯕꯤꯗꯣ ꯇꯧꯔꯝꯃꯦꯕꯀꯣ ꯑꯗꯒꯤ ꯑꯩꯈꯣꯏ ꯅꯥꯎꯁꯥꯁꯤꯁꯨ ꯂꯩꯇꯕ ꯔꯦꯕꯤ ꯀꯥꯏꯕꯥꯁ ꯆꯥꯛ ꯊꯣꯡꯕ ꯑꯃꯠꯇ ꯌꯥꯗꯕ ꯑꯗ ꯑꯩꯈꯣꯏꯅ ꯑꯩꯈꯣꯏ ꯚꯕꯥꯏꯁꯦ ꯇꯥꯛꯑꯒ ꯕꯕꯥ ꯑꯦꯂꯦꯛꯇ꯭ꯔꯤꯛ ꯀꯨꯀꯔꯗ ꯊꯣꯡꯉꯤꯅꯦꯕ ꯐꯀꯠꯍꯜꯂꯦ ꯁꯤ ꯁꯨꯃꯥꯏꯅ ꯇꯧꯔ ꯊꯣꯡꯉꯦ ꯂꯣꯏꯔꯦ ꯑꯗꯒꯤ ꯏꯟꯁꯥꯡꯁꯤꯁꯦ ꯍꯋꯥꯏ ꯑꯁꯝꯕ ꯍꯋꯥꯏꯁꯦ ꯊꯣꯡꯍꯜꯂꯦ ꯏꯟꯁꯥꯡꯗꯤ ꯂꯣꯏꯈ꯭ꯔꯦꯀꯣ ꯑꯗꯩꯗꯤ ꯀꯨꯀꯔꯁꯤꯗꯒꯤ ꯆꯥꯛ ꯂꯣꯏꯔꯦꯗꯅ ꯆꯥꯛ ꯂꯣꯏꯔꯒ ꯆꯥꯛ ꯊꯤꯅꯕ ꯍꯥ
ꯑꯩ ꯑꯃꯨꯛ ꯇꯧꯔꯛꯀꯦ ꯑꯃꯨꯛꯇ ꯑꯩ ꯍꯤꯟꯖꯥꯡꯁꯦ ꯀꯥꯗꯅ ꯀꯩꯅꯣꯝ ꯇꯧꯔꯦ ꯑꯃꯨꯛꯇꯪ ꯑꯣꯜꯂꯛꯀꯦ ꯑꯗꯨꯒ
ꯍꯣꯏ ꯍꯣꯏ ꯍ ꯍꯣꯏ ꯍꯣꯏ ꯍꯣꯏ ꯊꯃꯣ ꯊꯝ